ꯍꯜꯂꯣ
ꯀꯩꯗꯧꯔꯒ ꯂꯩꯕ꯭ꯔꯣ
ꯑꯩ ꯑꯦꯁ ꯈꯦꯝ ꯇꯧꯗꯦꯗ
ꯎꯝ
ꯅꯪꯗꯤ
ꯑꯩꯁꯨ ꯀꯩꯁꯨ ꯇꯧꯗꯦ ꯐꯦꯟ ꯃꯈꯥꯗ ꯂꯩꯌꯦ ꯁꯥꯔꯗꯤ ꯑꯁ ꯑꯩꯁꯦ ꯌꯥꯝꯅ ꯁꯥꯒꯟꯕ ꯃꯥꯜꯂꯦ
ꯑꯣꯏꯕ ꯃꯥꯥꯟꯅꯩ
ꯎꯝ ꯅꯣꯏꯗꯤ ꯇꯧꯗ ꯑꯗꯨꯃꯥꯏ ꯇꯧꯗꯕ꯭ꯔꯥ
ꯑꯩꯈꯣꯏꯗꯤ ꯇꯧꯗꯦ ꯍꯧꯖꯤꯛꯇꯤ ꯏꯪꯉꯤ ꯀꯩꯅꯣ
ꯎ ꯑꯁꯤ ꯈ ꯑꯁꯤꯅꯤ ꯈꯔ ꯉꯔꯥꯡꯁꯨ ꯀꯩꯁꯨ ꯁꯥꯗꯦꯗ ꯑꯁꯤꯁꯨ ꯀꯩꯁꯨ ꯁꯥꯗꯦ ꯑꯗꯨ ꯑꯩꯗꯤ ꯑꯗꯨꯝ ꯁꯥꯏꯌꯦꯕ
ꯑꯥ
ꯈꯨꯠꯀꯨꯝꯕꯁꯦ ꯌꯥꯝ ꯁꯥꯏꯌꯦ ꯒꯦꯁꯇ꯭ꯔꯤꯠ ꯂꯩꯕꯒꯤ ꯃꯥꯜꯂꯦ
ꯅꯨꯡꯁꯥ ꯊꯣꯛꯄꯩꯅꯤ ꯀꯩꯅꯣ
ꯎꯝ
ꯅꯨꯡꯁꯥ ꯁꯕꯩꯅꯦ
ꯑꯩꯗꯣ ꯉꯔꯥꯡ ꯎꯝ ꯀꯩꯅ ꯇꯧꯕꯣ ꯃꯥꯔꯦ ꯆꯥꯛꯁꯨ ꯆꯥꯅꯤꯡꯈ꯭ꯔꯦ ꯑꯩ ꯍꯥꯎꯕꯗꯤ ꯆꯥꯅꯤꯡꯉꯤ
ꯂꯩꯌꯦꯒꯁꯑꯣ ꯀꯩꯅꯩꯅꯣ
ꯑꯁ ꯂꯩꯕꯗꯣ ꯍꯥꯎꯇꯦ
ꯀꯩꯅꯣ
ꯂꯩꯔꯒ ꯆꯥꯕꯗꯣ ꯇꯥꯕ꯭ꯔꯣ
ꯑꯩꯈꯣꯏꯅ ꯌꯥꯝ ꯃꯥꯟꯕꯅꯦ
ꯂꯩꯔꯒ ꯆꯥꯕꯗꯣ ꯍꯥꯎꯇꯦꯕ
ꯑꯂꯦ
ꯇꯥꯕꯔꯣ
ꯊꯥꯎ ꯌꯥꯝꯕꯅꯤ ꯃꯣꯏ ꯊꯣꯡꯕꯗꯣ
ꯎꯝ ꯃꯣꯏꯅ ꯊꯣꯡꯕꯗꯣ ꯊꯥꯎ ꯌꯥꯝꯃꯦ ꯃꯇꯨꯝ ꯑꯗꯨꯨꯝꯁꯨ ꯆꯥꯕ ꯀꯣꯟꯅꯗꯤꯦ ꯄꯤꯛꯏ ꯀꯣꯏꯅ ꯊꯣꯡꯕꯅ ꯍꯥꯎꯋꯦꯕ
ꯎꯝ ꯑꯣꯏꯕꯅꯤ ꯃꯥꯅꯦ ꯑꯩꯁꯨ ꯃꯔꯛ ꯃꯔꯛꯇ ꯊꯣꯡꯕ ꯃꯇꯝꯗꯤ ꯂꯩꯌꯦꯕꯀꯣ
ꯎꯝ
ꯍꯥꯎꯇꯕꯅꯦ
ꯍꯥꯎꯋꯅꯤ ꯑꯩꯈꯣꯏꯅ ꯊꯣꯡꯕꯅꯀꯣ ꯍꯥꯎꯕꯅꯦ ꯃꯣꯔꯣꯛꯀꯨꯝꯕ ꯑꯩꯈꯣꯏꯅ ꯍꯥꯞꯅꯤꯡꯕ ꯍꯥꯞꯅꯤꯡꯕ ꯃꯑꯣꯡꯗ ꯍꯥꯞꯄ ꯌꯥꯔꯦꯗꯅ
ꯎꯝ ꯏꯁ ꯅꯍꯥꯜ ꯌꯥꯡꯈꯩꯒꯤꯁꯨ ꯂꯧꯕ ꯌꯥꯏ ꯍꯥꯏꯔꯒ ꯑꯍꯨꯝ ꯃꯔꯤ ꯈꯛꯇꯄꯤꯔꯛꯄꯑꯣ
ꯑꯩꯈꯣꯏꯗꯤ ꯀꯣꯟꯅꯗꯦꯕ ꯆꯤꯡ ꯊꯤꯕꯣꯡ ꯈꯔ ꯂꯥꯎꯕꯒꯤꯀꯣ
ꯑ
ꯈꯤꯇꯪ ꯀꯩꯅꯣ ꯏꯟꯖꯥꯡ ꯍꯥꯎꯃꯟꯗꯕꯗꯗꯤ ꯑꯗꯨꯝ ꯂꯩꯔꯦꯗ ꯎꯄꯥꯏ ꯂꯩꯇꯕꯒꯤꯀꯣ ꯑꯗꯨ ꯑꯗꯨ ꯑꯣꯏꯔꯁꯨ ꯎꯝ ꯋꯥ ꯑꯃ ꯂꯧꯔꯒ ꯊꯣꯡꯕꯗꯨꯅ ꯍꯥꯎꯋꯦ
ꯍꯣꯏ
ꯑꯩꯗꯤ ꯑꯗꯨꯃꯥꯏꯅ ꯑꯗꯨꯝ ꯊꯣꯡꯉꯕ ꯅꯣꯡ ꯆꯨ ꯅ‌ꯣꯡ ꯑꯣ ꯆꯨꯨꯔꯣ ꯍꯒꯤ ꯍꯅꯨꯕ ꯇꯧ ꯇꯔꯣ
ꯑꯁ ꯅꯪ ꯑꯗꯣ ꯁꯄ ꯍꯥꯏꯔ‌ꯦꯅꯦ
ꯎꯝ ꯑꯩ ꯑꯗꯨꯝ ꯅꯣꯡ ꯄꯨꯒꯦ ꯇꯧꯔꯗꯤ ꯑꯩ ꯑꯗꯨꯃꯥꯏꯅ ꯍꯥꯏꯔꯗꯤ ꯅꯣ ꯆꯨꯔꯒꯀꯣ ꯍꯟꯅꯁꯨ ꯄꯨꯛꯁꯦ ꯈꯔ ꯈꯔ ꯂꯥꯝꯕ ꯍꯧꯔꯅꯦ
ꯎꯝ
ꯀꯟ ꯇꯔꯥ ꯍꯂ‌ꯦ
ꯑꯖꯁ ꯃꯔꯣꯍꯔ ꯍꯦ
ꯃꯣꯔꯣꯛ ꯃꯣꯔꯣꯛ ꯁꯥꯕ꯭ꯔꯥ ꯅꯪ ꯃꯣꯔꯣꯛ ꯉꯧꯕ ꯃꯥꯜꯂꯦꯀꯣ
ꯑꯁ ꯑꯩꯅ ꯏꯁꯤꯡ ꯑꯁꯥꯎꯕꯗ ꯐꯨꯠꯄ
ꯑꯁ ꯁꯥꯗ꯭ꯔꯣ ꯑꯗꯨꯁ ꯑꯗꯨ ꯃꯣꯔꯣꯛꯇꯨ ꯒ꯭ꯌꯥꯁꯇ ꯂꯧꯕꯗꯨꯗꯤ ꯑꯁ ꯂꯩꯕ ꯉꯝꯗꯦꯍꯦ
ꯃꯄꯟ ꯊ‌ꯣꯛ ꯑꯣ ꯇꯥꯟꯕꯅ‌ꯦ
ꯎꯝ ꯅꯇꯣꯗ ꯆꯪ ꯑꯦ ꯗꯥꯏꯔꯛ
ꯑꯁ
ꯑꯩꯗꯤ ꯎꯝ ꯉꯕꯗꯗꯥꯏꯔꯦ ꯂꯧꯕꯗꯣ ꯑ
ꯎꯝ
ꯇꯗꯤ ꯑꯁ ꯁꯥꯏꯌꯦ ꯑꯗꯨ ꯑꯩꯗꯤ ꯀꯤꯒꯦ ꯍꯥꯟꯅ ꯇꯧꯗ꯭ꯔꯦ ꯑꯗꯨꯒꯨꯝꯕꯗꯣ ꯐꯨꯠꯄꯗꯣ ꯃꯕꯣꯔꯣꯛ ꯌꯥꯝ ꯁꯥꯕꯅꯦꯀꯣ
ꯑꯁ ꯑꯩꯗꯤ ꯈꯪꯗꯦꯅꯦ
ꯑꯩ ꯏꯁꯀꯤꯌ‌ꯦ ꯑꯩꯗꯤ ꯃꯣꯔꯣꯛ ꯆꯥꯕ ꯍꯩꯇ꯭ꯔꯦꯕ ꯍꯧꯖꯤꯛꯀꯥꯟ ꯑꯩꯗꯤꯀꯣ
ꯎꯝ
ꯍ ꯟꯅꯗꯤ ꯌꯥꯝ ꯆꯥꯕꯅ‌ꯦ
ꯅꯣꯏ ꯁꯤꯡꯖꯨ ꯇꯧꯔꯒ ꯌꯥꯝ ꯁꯥꯅ ꯆꯥꯗꯥꯏꯅꯦ
ꯎꯝ ꯎꯝ ꯌꯥꯝ ꯁꯥꯏ ꯌꯥꯝ ꯁꯥꯏ ꯍꯥꯏꯗꯤ ꯃꯤ ꯆꯥꯕ ꯉꯝꯗꯕꯅꯦ ꯀꯞꯄ ꯆꯥꯕꯅ‌ꯦ ꯑꯁ ꯍꯧꯖꯤꯛꯀꯜꯗꯤ ꯍꯣꯏ ꯍꯧꯖꯤꯛꯀꯥꯟꯗꯤ ꯆꯥꯕ ꯍꯩꯇ꯭ꯔꯦꯕ ꯑꯗꯨꯝ ꯃꯣꯔꯣꯛꯁꯦ ꯑꯗꯨꯝ ꯑꯗꯨꯝ ꯆꯥꯗ꯭ꯔꯗꯤ ꯍꯩꯇꯕ ꯃꯥꯜꯂꯦꯀꯣ ꯑꯗꯨꯝ ꯆꯥꯕ ꯃꯤꯅ ꯍꯩꯕ
ꯑꯗꯣ ꯑꯁ ꯃꯔꯣꯛ ꯃꯔꯣꯏ ꯌꯥꯎꯗ꯭ꯔꯗꯤ ꯆꯥꯛ ꯆꯥꯡꯗꯤ
ꯑꯩꯗꯤꯀꯣ ꯄꯤꯀꯜ ꯆꯥꯗ꯭ꯔꯗꯤ ꯆꯥꯛ ꯆꯥꯕ ꯌꯥꯗꯦ
ꯅꯍꯥ ꯄꯤꯀꯜꯗꯣ ꯑꯩ ꯌꯥꯝ ꯂꯩꯈ꯭ꯔꯦꯕꯀꯣ ꯑꯍꯨꯝ ꯃꯔꯤ ꯁꯨꯔꯝꯃꯅꯤ
ꯕꯣꯇꯜꯗꯔꯣ ꯅꯠꯇ꯭ꯔꯒ ꯄꯤꯛꯀꯦꯠꯇꯔꯣ
ꯕꯨꯇꯥꯜ ꯃꯆꯥ ꯂꯤꯡꯂꯤꯒꯤ ꯍꯟꯗ꯭ꯔꯦꯠ ꯄꯤꯕꯒ ꯑꯃ ꯂꯩꯕꯗꯣ
ꯎꯝ
ꯃꯦꯡꯒꯣ ꯒꯤꯗꯣ
ꯍꯣ ꯑꯗꯨ ꯑꯩꯗꯤꯀꯣ ꯂꯨꯄꯥ ꯑꯃ ꯑꯃ ꯄꯤꯕ ꯎꯝ ꯀꯩꯅꯣꯒꯤꯗꯣ ꯎꯝ ꯑ ꯑ ꯑꯗꯨꯁꯨ ꯍꯥꯎꯋꯦꯀꯣ
ꯎꯝ
ꯑꯗꯨ ꯈꯛꯇꯅꯦ ꯑꯩꯗꯤ ꯆꯥꯕ ꯑꯃ ꯑꯗꯨꯒ ꯎꯝ ꯃꯤꯛꯁ ꯃꯤꯛꯁꯇꯨꯁꯨ ꯍꯥꯎꯋꯦ ꯕꯣꯇꯜꯗ ꯍꯥꯟꯕꯗꯣ
ꯑꯁ ꯍꯩꯅꯧ ꯑꯩꯒꯤ ꯅꯍꯥꯟꯋꯥꯢ ꯂꯩꯕꯗꯣ ꯍꯩꯅꯧ ꯌꯦꯡꯉꯛꯄꯅꯤꯅꯦ
ꯍꯋꯥꯏꯖꯥꯔꯒꯤꯁꯨ ꯍꯥꯎꯕꯅꯦ ꯄꯤꯀꯜꯗꯤ
ꯏꯁ ꯑꯩꯗꯤ ꯆꯥꯗꯔꯤꯅ
ꯍꯋꯥꯢꯒ ꯑꯣꯛꯀꯦꯀꯣ ꯑꯗꯨꯗꯤ ꯂꯨꯞ ꯆꯅꯤꯌꯥꯡꯈꯩ ꯄꯤꯌꯦꯕ
ꯍꯥꯋꯥꯏ ꯖꯥꯔꯁꯨ
ꯍꯣꯏꯖꯥꯔꯒ ꯑꯣꯛꯀ ꯃꯤꯛꯁ ꯇꯧꯕ
ꯀꯥꯏꯗ ꯐꯪꯒꯦ ꯅꯪꯕꯨ
ꯑꯗꯨꯝ ꯏꯁꯇꯣꯔꯗ ꯐꯪꯕꯅꯦ ꯗꯨꯀꯥꯟ ꯈꯔ ꯆꯥꯎꯕ ꯗꯨꯀꯥꯟꯗ
ꯃꯈꯜ ꯃꯈꯜ ꯂꯩꯕꯅꯦ ꯑꯗꯨ ꯇꯥꯡꯉꯦ ꯇꯥꯡꯉꯦ ꯑꯁ ꯈꯤꯇꯪ ꯈꯤꯇꯪꯈꯛ ꯍꯥꯟꯕꯅꯦ ꯑꯣꯛ ꯊꯝ ꯍꯣꯢ ꯍ ꯍꯥꯎꯦ ꯇꯥꯡ ꯇꯥꯡ
ꯅꯃ ꯑ ꯎꯝ ꯌꯣꯟꯆꯥꯛꯒꯤꯁꯨ ꯑꯆꯥꯔ ꯂꯩ ꯃꯥꯜꯂꯦ
ꯎꯝ ꯂꯩꯌꯦ
ꯍꯥꯎꯕ꯭ꯔꯣꯗꯣ
ꯑꯗꯨꯝ ꯍꯥꯎ ꯑꯁ ꯃꯅꯝ ꯌꯥꯝ ꯀꯟꯕꯅꯦ ꯌꯣꯡꯆꯥꯛꯀꯤ ꯑꯣꯖꯥꯔꯗꯤ ꯑꯁ ꯀꯥꯏ ꯇꯣꯂꯦ ꯆꯪꯉꯐꯥꯎ ꯌꯥꯔꯔꯣꯏꯒꯗꯤ
ꯑꯩꯁꯨ ꯅꯣꯡꯃ ꯂꯩꯔ ꯆꯥꯁꯤꯔꯥ ꯈꯟꯕꯅꯦ ꯑꯗꯣ ꯌꯣꯟ ꯆꯥꯈꯤꯗ
ꯍꯧꯖꯤꯛꯀꯥꯟ ꯌꯟꯖꯥꯛ ꯎꯝ ꯃꯔꯨ ꯃꯔꯨ ꯌꯣꯟꯕꯗꯣ
ꯑꯥꯎ
ꯑꯗꯨꯗꯣ ꯂꯩꯌꯣ ꯑꯗꯨꯒ ꯂꯩꯔꯒ ꯑ ꯑꯆꯥꯔ ꯁꯦꯝꯕꯒꯤ ꯈꯔ ꯂꯩꯌꯣ ꯑꯗꯨꯒ ꯑ ꯊꯥꯎꯗ ꯉꯧꯔꯣ ꯑꯗꯨꯒ ꯅꯪ ꯀꯧꯇꯥ ꯑꯃꯗ ꯊꯝꯃꯣ ꯑꯗꯨꯃꯥꯏꯅ ꯊꯝꯕꯗꯤ ꯀꯨꯏꯅ ꯆꯥꯕ ꯌꯥꯔꯦ
ꯑꯆꯥꯔ ꯁꯦꯝꯃꯒꯤ ꯑꯇꯥꯔ ꯂꯩꯕꯅꯅꯦ ꯃꯁꯂꯥꯒꯨꯝꯕ
ꯆꯔ ꯁꯦꯝꯕꯒꯤ ꯀꯔꯤ ꯀꯔꯤ ꯄꯣꯠ ꯆꯪꯕ꯭ꯔꯥ ꯑꯩꯗꯤ ꯈꯪꯗꯦ ꯁꯦꯝꯕ ꯍꯩꯇꯦ
ꯕꯤꯗꯤꯑꯣ ꯂꯩꯥꯏ ꯄ ꯃꯣꯏ
ꯑꯣ ꯑꯗꯨꯗꯣ ꯀꯣꯠ ꯈꯤꯇꯪ ꯈꯤꯇꯪ ꯀꯣꯠ ꯃꯌꯥꯝ ꯆꯪꯉꯦꯗ
ꯊꯥꯎꯒ ꯃꯣꯔꯣꯛ ꯈꯔ ꯍꯥꯞꯄꯗꯤ ꯊꯨꯝꯒ ꯑꯗꯨ ꯌꯥꯎꯔꯝ ꯅꯠꯇ꯭ꯔꯣ ꯃꯣꯔꯣꯛꯀꯣ
ꯑꯣ ꯑꯃꯨꯔꯣꯛꯀ ꯊꯨꯝꯃꯒ ꯑꯗꯨꯒ ꯑ ꯑꯆꯥꯥꯔ ꯍꯥꯞꯄꯒ ꯃꯥ ꯃꯍꯤ ꯑꯃꯥ ꯂꯩꯕꯅꯦ ꯕꯤꯅꯦꯒꯔꯗꯣ
ꯑꯣ ꯑꯣ ꯑꯣ ꯑꯣ
ꯑꯗꯨ ꯑꯗꯨꯗꯣ ꯍꯥꯞꯅꯩꯌꯦꯕ
ꯑꯩꯗꯤ ꯑꯗꯨ ꯍꯥꯞꯇꯦ ꯃꯔꯛꯇ ꯑꯗꯨ ꯍꯥꯞꯄ ꯁꯔꯨꯛꯀꯣ ꯆꯝꯄ꯭ꯔꯥꯄ ꯌꯥꯕꯅꯦ
ꯑꯣ ꯈꯔ ꯁꯤꯟ ꯇꯧꯔꯗ‌ꯦ ꯃꯣꯔꯣꯛ ꯁꯥꯕꯅ ꯍꯥꯎꯋꯦ ꯑꯆꯥꯔꯗꯤ
ꯑꯁ ꯑꯩ ꯁꯦꯝꯕ ꯇꯥꯔꯦ ꯑꯁ ꯉꯁꯤ ꯕꯖꯥꯔ ꯆꯠꯔꯒ ꯌꯣꯡꯆꯥꯛ ꯂꯩꯔꯒ ꯕꯤꯅꯦꯒꯔ ꯂꯩꯕꯁꯨ ꯔꯨꯀꯣ ꯎꯝ ꯆꯝꯄ꯭ꯔꯥꯗꯣ ꯁꯨꯝꯗꯣꯛ ꯃꯍꯤꯗꯣ ꯁꯨꯝꯑꯒ ꯑꯩꯁꯦ ꯑꯃ
ꯑꯗꯨꯒ ꯀꯄꯥ ꯑꯃꯗ ꯊꯝꯃꯒ ꯅꯪ ꯑꯗꯨꯝ ꯅꯨꯡꯆꯥꯛꯇꯤ ꯍꯣꯡꯕꯅꯤꯗ ꯍꯧꯖꯤꯛꯀꯥꯟ
ꯎꯝ
ꯑꯩꯁꯨ ꯍꯤꯟꯖꯥꯡ ꯂꯩꯕ ꯆꯠꯀꯦꯔꯥ ꯈꯪꯗꯦ ꯍꯣꯔꯦꯟ ꯕꯖꯥꯔꯗ
ꯉꯥ
ꯏꯟꯖꯥꯡ ꯈꯔ ꯂꯩ ꯂꯩꯕ ꯆꯠꯁꯤꯔꯥ ꯈꯪꯗꯦꯕ
ꯑꯩꯗꯤ ꯅꯨꯡꯇꯤꯒꯤ ꯋꯥꯛꯀꯤꯡ ꯍꯣꯝꯅ ꯆꯠꯂꯦ ꯑꯩꯗꯤ
ꯑꯣ ꯅꯪꯗꯤ ꯅꯞ ꯅꯞꯄ ꯃꯥꯂꯦ ꯀꯣ
ꯎꯝ ꯈ‌ꯣꯡꯅ ꯆꯠꯂꯤꯃ‌ꯦ
ꯑꯣ ꯑꯩꯁꯨ ꯑꯩꯈꯣꯏꯁꯨ ꯅꯛꯇ ꯅꯛꯑꯦ ꯑꯗꯣ ꯏꯊꯟꯗ ꯆꯠꯄꯗꯤ ꯅꯨꯡꯉꯥꯏꯇꯦꯕ
ꯑꯩꯩꯗꯤ ꯏꯊꯟꯗ ꯆꯠꯂꯦ
ꯃꯤꯒ ꯆꯠꯄꯗꯨꯗꯤ ꯈꯔ ꯅꯛꯄ ꯃꯥꯜꯂꯦꯕꯀꯣ
ꯑꯁ ꯑꯁ
ꯋꯥꯔꯤ ꯁꯥꯟꯅꯔꯒ ꯆꯠꯄꯅꯤꯅ
ꯎꯝ ꯑꯩꯗꯤ ꯐꯣꯟ ꯋꯥꯔꯤ ꯁꯥꯟꯅꯔꯒ ꯆꯠꯄꯅꯤ
ꯅꯪꯒꯤꯗꯣ ꯅꯛ ꯌꯥꯝ ꯅꯛꯄꯒꯤꯅꯦ ꯑꯩꯈꯣꯏꯒꯤꯅ ꯌꯥꯝꯅꯗꯤ ꯅꯛꯄ ꯅꯠꯇꯦꯕ ꯑꯗꯨꯝ ꯈꯔꯗꯤ ꯑ ꯑꯥ ꯑꯥ ꯂꯥꯞꯇꯛ ꯇꯧꯋꯦꯕ ꯂꯥꯞꯇꯛ ꯇꯧꯕꯅꯤꯅ ꯑ ꯑꯗꯨꯣ
ꯑꯗꯨꯗꯤ ꯅꯪ ꯃꯅꯨꯡ ꯋꯥꯏ ꯂꯩꯔꯝꯕ ꯑꯣꯏꯔꯝꯣ
ꯍꯣꯔꯦꯟꯀꯣ ꯄꯨꯡ ꯑꯃ ꯑꯅꯤ ꯑꯗꯨꯋꯥꯏꯗ ꯆꯠꯀꯦ ꯋꯥꯛꯀꯤꯡꯒꯤ ꯇꯥꯏꯞꯇꯀꯣ
ꯄꯨꯡ ꯃꯔꯤ ꯍꯦꯂ ꯀꯥꯟ ꯆꯠꯄꯅꯦ
ꯅꯪꯗꯤ ꯅꯛꯄꯒꯤꯅꯦ ꯑꯩꯗꯤ ꯔꯤꯗ ꯆꯠꯂꯗꯤ ꯍꯜꯂꯛꯑꯗꯤ ꯄꯨꯡ ꯇꯔꯨꯛ ꯇꯔꯦꯠ ꯇꯥꯔꯅꯤꯕ
ꯎꯝ
ꯕꯖꯥꯔꯗꯒꯤ ꯑꯃꯨꯀ ꯈꯣꯡꯅ ꯂꯥꯛꯑꯗꯤ ꯊꯦꯡꯉꯦꯕ
ꯑꯁ ꯑꯩꯗꯤ ꯄꯨꯡꯈꯥꯏ ꯆꯠꯇꯕꯅꯣ
ꯑꯩꯈꯣꯏꯅ ꯃꯤꯅꯤꯠ ꯇꯔꯥ ꯃꯤꯅꯤꯠ ꯃꯤꯅꯤꯠ ꯀꯨꯟ ꯍꯦꯟꯅ ꯆꯠꯂꯦ ꯃꯤꯅꯤꯠ ꯀꯨꯟꯊ꯭ꯔꯥ ꯍꯥꯏꯕ ꯌꯥꯔꯦꯗ
ꯍꯧꯖꯤꯛ ꯈꯔ ꯂꯥꯞꯄꯩꯅꯤ
ꯎꯝ
ꯥꯆꯥꯛ ꯄꯨꯡ ꯀꯌꯥ ꯆꯥꯗꯣꯏꯅꯣ ꯅꯪꯕꯣ
ꯍꯧꯖꯤꯛ ꯆꯥꯔꯅꯤ ꯄꯨꯡ ꯇꯔꯥ ꯃꯈꯥꯏ ꯇꯥꯔꯗꯤ ꯆꯥꯔꯅꯤ
ꯑꯩꯁꯨ ꯉꯍꯥꯛ ꯂꯩꯔꯗꯤ ꯆꯥꯔꯅꯤ ꯆꯥꯛ ꯂꯥꯝ ꯃꯛꯈ꯭ꯔꯦ
ꯎꯝ ꯆꯥꯛ ꯂꯥꯝꯃꯒ ꯂꯩꯕꯁꯨ ꯎꯝ ꯐꯠꯇꯦꯕ ꯑꯁ ꯄꯨꯛ
ꯆꯛ ꯑ ꯒ‌ꯦꯁꯇ꯭ꯔꯤ ꯂꯩꯕ ꯈꯣꯏꯗꯤ ꯀꯣ ꯆꯥꯛ
ꯍꯣꯏ ꯈꯥꯡꯕ ꯌꯥꯗ꯭ꯔꯦ ꯍꯥꯟꯅ ꯎꯝ ꯎꯝ ꯀꯩꯅꯣꯒꯨꯝꯕ ꯇꯧꯕ ꯆꯠꯄꯗꯣ
ꯎꯝ
ꯀꯣꯏꯕ ꯒꯨꯝꯕ ꯆꯠꯄꯗꯁꯨ ꯆꯥꯛ ꯈꯤꯠꯇꯪ ꯈꯤꯠꯇꯪ ꯆꯥꯏꯌꯦ ꯑꯣ ꯑꯣ ꯑꯌꯨꯛꯀꯣ ꯉꯟ ꯉꯟꯇꯥ ꯊꯣꯡꯍꯧꯀꯣ
ꯎꯝ
ꯄꯨꯡ ꯃꯉꯥ ꯆꯥꯛ ꯊꯣꯡꯉꯒ ꯆꯥꯔꯕ ꯈꯤꯇꯪ ꯑꯣꯏꯔꯁꯨ ꯆꯥꯔꯒ ꯆꯠꯄꯅꯦ ꯑꯗꯨ ꯃꯣꯏꯒ ꯃꯣꯏꯒ ꯃꯣꯏꯒ ꯉꯥꯏꯔꯗꯤ ꯑꯁ ꯃꯣꯏꯒꯤ ꯍꯛꯆꯥꯡ ꯐꯕꯅꯤꯅ ꯑꯁ ꯌꯥꯗꯦꯕ
ꯑꯩꯗꯤ ꯀꯣꯏꯕꯒ ꯆꯠꯇ꯭ꯔꯦꯅꯦ
ꯎꯝ ꯑꯩꯈꯣꯏꯁꯨ ꯀꯩꯅꯣꯒꯤ ꯆꯠꯄꯅꯤꯗ ꯀꯣꯂꯦꯖꯀꯤ ꯍꯥꯟꯅꯀꯣ ꯃꯣꯏꯅꯗꯤ ꯆꯥꯛ ꯆꯥꯛ ꯄꯤꯒꯅꯤ ꯍꯥꯏꯕ
ꯑꯗꯨꯗ‌ꯣ ꯊꯤꯡꯅ ꯄꯤꯕꯅꯦ
ꯃꯣꯏꯅ ꯄꯤꯔꯗꯤ ꯄꯨꯡ ꯑꯃ ꯑꯗꯨꯋꯥꯏꯗ ꯄꯤꯔꯅꯤꯕ
ꯅꯨꯡꯊꯤꯟ ꯆꯥꯕꯒꯤ ꯆꯔꯥ ꯋꯥꯡꯕꯒꯤ ꯇꯥꯏꯞꯇ ꯆꯥꯔꯅꯤꯅꯦ
ꯗꯨꯒꯛꯇꯥꯏ ꯑꯄꯣꯠꯁꯨ ꯆꯥꯅꯤꯡꯗꯦꯕ ꯑꯌꯨꯛ ꯑꯌꯨꯛꯇꯗꯤꯀꯣ
ꯎꯝ
ꯑꯗꯨꯅ ꯆꯥꯛ ꯆꯥꯕꯅ ꯐꯩꯌꯦ ꯈ꯭ꯋꯥꯏꯗꯒꯤ
ꯆꯥꯛ ꯆꯥꯕ ꯂꯣꯏꯔꯗꯤ ꯀꯩꯗꯧꯗꯣꯏꯅꯣ ꯑꯗꯨꯝ ꯂꯩꯗꯣꯏꯔꯣ
ꯑꯗꯨ ꯂꯩꯒꯅꯤ ꯍ‌ꯣꯏ ꯂꯩꯔꯛ ꯄꯁꯤꯔ ꯈꯪꯗ‌ꯦ
ꯑꯁ ꯌꯥꯝ ꯍꯥꯏ